ꯎꯝ ꯍꯜꯂꯣ ꯇꯥꯔꯕꯣ
ꯍꯂ
ꯍꯜꯂꯣ ꯇꯥꯔꯦ ꯇꯥꯔꯦ
ꯍ ꯁꯅꯥ ꯊ ꯍ ꯃꯌꯥꯡ ꯇꯣꯟ ꯑꯃ
ꯎꯝ
ꯂꯂꯤꯌꯥ ꯄꯨꯣꯔꯥ ꯍꯧꯆꯒꯦ
ꯎꯝ ꯌꯥꯝ ꯍꯥꯎ ꯍꯥꯎ ꯁꯥꯔꯦ ꯑꯗ ꯍꯣꯁꯇꯦꯜꯗ
ꯑꯁ ꯐꯗꯅ ꯉꯝꯕ ꯆꯥꯛꯍꯥꯎꯕ ꯇꯥꯊꯣꯛꯈꯤꯕꯅꯤ
ꯎꯝ ꯌꯦꯟꯖꯥꯡ ꯂꯩꯇꯗꯅ ꯉꯥ ꯊꯣꯡꯉꯦ ꯌꯦꯟ ꯊꯣꯡꯉꯦ ꯑꯩ ꯇꯥꯏꯞꯇ
ꯃꯥꯟꯅꯦ ꯍꯥꯏꯗꯤ ꯑꯇꯩꯖꯅ ꯁꯨꯝ ꯃꯇꯝ ꯃꯇꯝ ꯆꯪꯉꯦ ꯉꯥ ꯑꯗꯨꯗꯤ ꯑꯃ ꯈꯛꯅꯤꯗꯅ
ꯑꯥ
ꯑꯗꯨ ꯍꯧꯁꯨ ꯇꯧꯒꯦꯅ ꯇꯧꯔꯦ
ꯎ
ꯣ ꯑ ꯑꯗꯦ ꯃ ꯀꯣꯡ ꯀꯌꯥꯗꯒꯈꯤꯒꯦꯔꯦ
ꯇꯨꯝꯗꯕꯒꯨꯝꯕꯅꯤꯗ ꯑꯃ ꯃꯈꯥꯏ ꯑꯗꯨꯋꯥꯏꯗ ꯂꯣꯏꯔꯝꯃꯅꯤ ꯑꯃ ꯍꯦꯜꯂꯒ ꯑꯗꯨꯒ ꯃꯥ ꯄꯨꯡ ꯃꯔꯤ ꯃꯈꯥꯏ ꯅꯛꯅꯕ ꯆꯠꯇꯣꯏꯅꯤꯅ
ꯑꯗꯨꯝ ꯆꯄꯕ
ꯆꯠꯇꯦ ꯉꯥꯛꯇꯪ ꯍꯤꯄꯝꯃꯒ ꯆꯈꯕꯅꯤ
ꯆꯈꯈꯤꯕꯕ ꯑꯥꯔꯣ ꯀꯅ ꯆ ꯈ꯭ꯔ ꯄꯥꯎ
ꯆꯠꯈ꯭ꯔꯦ ꯃꯥ ꯆꯣꯡꯗꯣꯏꯅꯦꯅ ꯍꯥꯏꯗꯤ ꯃꯣꯏ ꯎꯝ ꯏꯁꯇꯦꯞ ꯑꯃ ꯋꯥꯠꯍꯧꯋꯦ ꯁꯝꯒꯤ
ꯑꯁ ꯑꯗꯨ ꯃꯥꯅ ꯆꯣꯡꯁꯤꯜꯂꯨꯔꯗꯤ ꯀꯗꯣꯏꯌꯦ
ꯍꯨꯃꯥꯡ ꯇꯥꯕꯗꯣ ꯅꯥꯔꯨꯡꯒꯗꯣ ꯈꯣꯏꯗꯣꯏꯅꯦꯕ ꯑꯗꯩ ꯄꯥꯃꯔꯗꯨꯁꯨ ꯑꯗꯩ ꯍꯤꯗꯥꯛꯇꯨꯁꯨ ꯃꯥꯏ ꯃꯁꯝꯗꯣ ꯌꯥꯝꯗꯕ ꯅꯠꯇꯦ ꯌꯥꯝꯃꯤ ꯃꯈꯣꯡꯗꯗꯤ ꯃꯥꯏ ꯀꯨꯀꯛꯇꯨꯅꯅꯦꯕ
ꯍꯣꯏ ꯃꯥ ꯑꯗꯨ ꯁ ꯇꯈꯔ ꯐ
ꯍꯣꯏ ꯍꯦꯛ ꯎꯕꯗ ꯃꯥꯏ ꯈꯨ ꯀꯛ ꯂꯥꯛ ꯀꯛꯇꯨꯅ ꯁꯝꯗꯥꯗꯅ ꯌꯥꯝꯗꯕ ꯃꯥꯟꯕꯩ ꯋꯥꯅꯤ ꯃꯈꯣꯡ ꯣꯡꯗ ꯌꯥꯝ ꯍꯧꯕꯤꯗꯣ ꯇꯧꯋꯦꯕ
ꯎꯝ
ꯑꯗ ꯆꯠꯄꯗ ꯀꯨꯏꯅ ꯆꯪꯉꯦ ꯄꯥꯝꯃꯔ ꯑꯗꯨꯅ ꯀꯌꯥ ꯐꯕꯒ ꯑꯣꯏꯗꯕꯒ
ꯎ
ꯍ ꯁꯤ ꯑꯀꯣꯟꯕꯒꯤꯗꯧ ꯇꯧꯗꯣꯏ
ꯁꯦꯕꯦꯟꯒꯤꯗ ꯐꯤꯂꯤꯞꯁꯀꯤꯗꯣ ꯅꯠꯇ꯭ꯔꯣ
ꯃꯥꯅꯦ ꯐꯤꯂꯤꯞꯁꯀꯤꯗ ꯑꯣꯏꯔꯁꯨ ꯀꯨꯏꯒ ꯀꯨꯏꯔꯕꯅꯤꯅ
ꯎꯝꯁꯨꯨ ꯀ꯭ꯔꯣ ꯀ꯭ꯔꯥ ꯇꯔꯦꯗ ꯇ
ꯎꯝ ꯀꯨꯏꯔꯦ ꯀꯩꯅꯣ ꯍꯥꯟꯋꯥꯏ ꯑꯩꯅ ꯀꯣꯂꯦꯖꯀ ꯍꯧꯔꯛꯄꯗ ꯂꯩꯔꯛꯄꯅꯦ
ꯆꯠꯄꯤꯗꯤ ꯗꯨꯅꯤꯌꯥ ꯄꯨꯝꯕ ꯆꯠꯄꯅꯤꯅ
ꯎꯝ
ꯑꯁꯤꯗꯤ ꯗꯤꯄꯥꯔꯠꯃꯦꯟ ꯆꯠꯂꯔꯣꯏ
ꯆꯠꯇꯣꯔꯤꯕꯅꯤꯗ ꯃꯁꯤꯅ ꯑꯃꯨꯛ ꯅꯝꯕ ꯈꯣꯠꯄꯩꯗꯨ ꯅꯠꯇꯕꯤꯗ ꯀꯩꯀꯩ ꯁꯣꯨꯝ ꯇꯥꯛꯍꯟꯕ ꯍꯥꯏꯇꯥꯔꯦꯅꯦꯀꯣ
ꯎ ꯂꯧꯧꯋꯦꯕ
ꯑ ꯑꯣ ꯃꯥꯒꯦ ꯃ ꯈ ꯈꯔ ꯇꯥꯎꯕ ꯐꯩꯌꯦ ꯃꯥ ꯑꯩ ꯃꯇꯦꯡ ꯌꯥꯝ ꯄꯥꯡꯕꯤ
ꯐꯥꯎꯅꯦ ꯑꯗꯨꯝ ꯃꯤ ꯃꯕꯨꯛ ꯐꯕꯅꯦꯕ
ꯎꯝꯥꯡꯐꯝ ꯅꯠꯇ꯭ꯔꯒ ꯊꯧꯉꯥꯟꯕꯗ
ꯍꯥꯥ
ꯆꯥꯛꯊꯪꯉ ꯄꯖꯣ ꯉꯥꯏꯔꯥꯡꯗꯨꯝ ꯂꯩ ꯅꯠꯇ꯭ꯔꯣ
ꯃꯥꯅꯦꯔꯝꯗ
ꯔꯣꯝꯗꯨꯅꯗꯤ ꯈꯪꯕ ꯈꯪꯗꯦ ꯖꯨ ꯂꯩꯕ
ꯍꯥ ꯖꯨ ꯂꯩ ꯀꯩꯅꯣ ꯑꯗꯣ ꯑꯥ ꯁꯉꯥꯏꯊꯦꯜ ꯂꯩꯕꯗꯣ
ꯑ
ꯐꯌꯦꯡ ꯂꯣꯝꯗ
ꯑꯣ ꯑꯗꯨꯗꯤ ꯖꯨꯔꯣꯝꯗ ꯆꯠꯈꯤꯗꯣꯏꯅꯦ
ꯎꯝ
ꯍꯧꯗꯣꯛꯑꯁꯨ ꯌꯥꯝꯗꯣꯏ ꯃꯥꯜꯂꯦ ꯑꯗꯒꯤ ꯀꯩꯅꯣꯗ ꯅꯥꯎꯔꯦꯝꯊꯣꯡꯗꯒꯤ ꯑꯗꯨꯝ ꯆꯨꯝꯖꯤꯡ ꯆꯠꯂꯁꯨ ꯌꯥꯏꯅ
ꯎꯝ ꯈꯪꯗꯦ ꯑꯩ ꯑꯃꯨꯛꯈꯛ ꯆꯠꯈꯤꯕꯈꯤꯕꯅꯦ ꯐꯖꯅ ꯈꯪꯗꯦ ꯖꯒꯥꯗꯣ ꯑꯃꯨꯛꯈꯛ ꯆꯠꯂꯨꯔꯦꯕ ꯃꯣꯏꯔꯣꯝꯗ
ꯑꯣ ꯍꯧꯖꯣ ꯑꯁꯣꯝ ꯁꯥꯏꯠꯁꯤꯅ
ꯎꯝꯗ ꯊꯣꯛꯅ ꯐꯖꯥꯅ ꯀꯣꯏꯗ ꯂꯕꯨ ꯃꯥꯡꯒ ꯆꯠꯄꯅꯦ
ꯀ ꯀꯩꯅꯣꯝ ꯍꯪꯒꯦꯅꯦ ꯅꯣꯏꯅ ꯄꯂꯦꯟꯗ ꯆꯠꯂꯤꯗꯨꯕꯣ ꯈꯔ ꯑꯗꯨꯝ ꯆꯪꯕ ꯌꯥꯕ꯭ꯔ ꯄꯂꯦꯟꯗꯨꯕꯣ ꯃꯔꯤꯡꯗꯤ ꯅꯗꯒ ꯇꯧꯔ
ꯆꯠꯂꯦꯕ ꯕꯕꯥ ꯍꯥꯏꯔꯥ
ꯅꯠꯇꯦ ꯅꯪꯒ ꯅꯣꯏ ꯆꯦꯒꯁꯨ ꯆꯠꯂꯨꯒꯨꯝ ꯇꯧꯗ
ꯑꯣ ꯑꯗꯨꯗꯤ ꯃꯣꯏꯗꯤ ꯀꯩꯅꯣꯅꯦ ꯎꯒꯥ ꯅꯥꯒꯥ ꯀꯥꯡꯕꯨꯅꯦ
ꯎꯝ ꯅꯠꯇꯕ ꯅꯣꯏ ꯆꯪꯁꯤꯜꯂꯨꯏ ꯅꯠꯇ꯭ꯔꯣ ꯈꯔꯗꯤ
ꯈꯔꯗꯤ ꯑꯣ ꯆꯪꯉꯦ ꯑꯗꯣ ꯃꯤ ꯀꯩꯁꯨ ꯇꯧꯗꯌꯦ ꯍꯥꯏꯕꯗꯤ ꯒꯥ ꯉꯥꯛꯇꯅꯦꯕ ꯇꯥꯏ ꯑꯩꯗꯣ
ꯍ ꯑꯣ ꯍꯣꯏ ꯎ ꯑꯗꯣ ꯈꯔ ꯆꯪꯁꯤꯟꯈ꯭ꯔꯗꯤ ꯌꯥꯝ ꯆꯪꯁꯟꯈ꯭ꯔꯗꯤ ꯑꯃ ꯌꯥꯔꯝꯃꯔꯣꯏꯀꯣ
ꯎꯝ ꯎꯝ
ꯑꯗꯨꯗꯥꯏꯗꯗꯤ ꯑ ꯍꯧꯖꯤꯛ ꯐꯥꯎꯒꯤ ꯑꯣꯏꯅꯗꯤ ꯀꯩꯁꯨ ꯊꯣꯏꯗꯣꯛꯄꯗꯤ ꯇꯧꯗ꯭ꯔꯤꯕ ꯉꯥꯏꯍꯥꯛ ꯍꯧꯔꯛꯄꯗꯒꯤ ꯂꯥꯟ ꯍꯧꯔꯛꯄꯗꯒꯤ
ꯑꯩꯈꯣꯏꯒꯤ ꯁꯤꯗꯁꯨ ꯃꯔꯤꯡ ꯑꯗꯨꯃꯥꯏꯅ ꯀꯥꯂꯦꯟꯗꯅꯦꯅ ꯑꯃ ꯌꯥ ꯄꯥꯝꯃꯦ ꯃꯐꯝꯅꯗꯤ ꯌꯥꯝ ꯈꯣꯏꯗꯦ ꯃꯥꯗꯤ ꯑꯇꯩꯗꯤ ꯃꯔꯣꯔꯨꯝ
ꯃꯔꯔꯨꯝ
ꯎꯝ
ꯃꯣꯏꯗꯤ ꯃꯥꯅꯤ ꯃꯥꯅ ꯃꯥꯅꯕꯅꯤꯅꯦ ꯃꯤꯡꯁꯦ
ꯏꯅꯥꯎꯆꯥꯥꯕꯤꯅ ꯃꯣꯏ ꯈꯪꯅꯕ ꯑꯣ ꯅ ꯀꯣꯍꯦꯟꯁꯥꯡ ꯍꯥꯏꯕ꯭ꯔꯥ ꯀꯩꯅꯣꯝ ꯍꯥꯏꯕꯅꯤꯅꯦ
ꯑꯦ ꯅꯎꯆꯥꯥꯕꯤꯁꯦ ꯇ꯭ꯔꯥꯏꯕꯦꯜ ꯑꯃ ꯀꯣꯏꯔꯕ
ꯅꯠꯇꯦꯍꯦ ꯃꯣꯏꯁꯤꯦ ꯍꯣꯏꯒꯤ ꯍꯥꯏꯕꯅꯤ ꯍꯥꯏꯗꯤ ꯃꯣꯏꯁꯤꯦꯍꯣꯏꯒꯤ ꯃꯤ ꯈꯪꯅꯕ
ꯁꯥꯕꯤꯒꯤ ꯁꯥꯕꯤꯒꯤ ꯊꯥꯏꯅꯒꯤ ꯀꯩꯅꯣꯒꯦ ꯇꯧꯔꯤꯕ ꯁꯦꯔꯧ ꯃꯆꯥꯗꯨ ꯈꯪꯅꯔꯤ ꯅꯠꯇ꯭ꯔꯣ
ꯀꯣꯏꯗ ꯇ ꯀ
ꯍꯧꯖꯤꯠꯇꯤ
ꯍꯧꯖꯤ ꯇꯒ ꯅꯪ ꯀꯣꯏꯅꯗꯤ
ꯑꯅꯝ
ꯃꯥꯏꯁꯪꯅ ꯃꯀꯥ ꯂꯥꯞꯅ ꯂꯩꯔꯤ ꯔꯔꯤꯦꯝꯇꯥ ꯃꯣꯏꯕꯥꯅꯤ
ꯑ
ꯑꯩꯅ ꯋꯥꯏꯗꯝ ꯁꯥꯉꯝꯅꯦ
ꯈꯥꯡꯕꯜ ꯑꯩꯈꯣꯏꯁꯨ ꯁꯤꯗ ꯏꯃꯥꯟꯅꯕꯤ ꯈꯔ ꯅꯨꯄꯥ ꯀꯣꯏꯔ ꯀꯥꯟꯗ ꯇꯨꯝꯕ ꯍꯤꯞꯄ ꯌꯥꯝ ꯕꯦꯔꯥ ꯀꯥꯏ ꯌꯥꯝ ꯀꯨꯝ ꯇꯕ ꯀ꯭ꯔ ꯌꯥꯎ
ꯑꯗꯣ ꯁꯣꯃꯋꯥꯔꯤ ꯆꯒꯤꯇ꯭ꯔꯦ ꯑꯗꯨꯟꯅꯦ
ꯎꯝ
ꯀꯅ ꯇꯧꯕꯅꯦ ꯍꯥꯏꯕ ꯑꯗꯒꯤ ꯍꯣ ꯍꯣ ꯍꯣꯏ ꯑꯩ ꯑꯩꯈꯣꯏꯁꯨ ꯑꯃꯨꯃꯨꯛꯀ ꯈꯠꯅꯔꯨꯔꯒ ꯋꯥꯔꯤ ꯁꯥꯟꯅꯒꯥꯟ ꯑꯁ ꯑꯗꯨꯝ ꯇꯧꯕꯍꯦꯍꯦ ꯍꯩꯅꯗ꯭ꯔꯦꯍꯦ ꯀꯩꯅꯣ ꯃꯤꯇꯣꯞ ꯃꯥꯜꯂꯦ ꯍꯥꯏ ꯑꯩꯅ
ꯎꯝ ꯇꯥꯏ ꯇ
ꯎꯝ ꯁꯨꯝ ꯀꯨꯏꯅ ꯁꯥꯡꯅ ꯈꯪꯅꯔꯑꯕꯅꯤ ꯅꯃꯃꯛꯇꯁꯨ ꯈꯔ ꯈꯔ ꯈꯠꯅꯗ ꯌꯥꯕ꯭ꯔꯥꯗꯣ ꯅꯠꯇ꯭ꯔꯗꯤ ꯐꯒꯤ ꯏꯗꯗ꯭ꯔ ꯑꯗꯨꯣ
ꯎ ꯈꯅ ꯊꯣꯛꯀꯗꯕꯅꯤ ꯑꯃ ꯑꯃ ꯉꯥꯝꯊꯣꯛꯅꯕ ꯑꯃ ꯅꯥꯏꯗ꯭ꯔꯗꯤ
ꯌꯥꯄꯣꯇꯦ
ꯋꯥꯣꯟ ꯊꯦ ꯇꯅ ꯑꯣꯟꯊꯣꯛꯅꯕ ꯑꯃꯅꯥꯏꯕ ꯍꯥꯏꯁꯦ ꯆꯪꯉꯑꯕ
ꯇꯧꯗꯕꯨ ꯍꯥꯏꯗꯤ ꯃꯤꯅ ꯉꯝꯕꯗꯤ ꯌꯥꯗꯦ ꯑꯩꯅ ꯉꯝꯃꯤ ꯀꯩ ꯅꯨꯡꯉꯥꯏꯖꯦ
ꯅꯪꯗꯦ ꯀꯩꯅꯣ ꯉꯔꯥꯡ ꯐꯥꯎ ꯀꯌꯥꯝ ꯊꯣꯛꯑꯦ ꯍꯥꯏꯒꯦ
ꯉꯔꯥꯡꯁꯨ ꯉꯍꯥꯟꯒꯤꯗꯒꯤ ꯈꯤꯇꯪ ꯍꯦꯟꯅ ꯑꯗꯨꯝ ꯌꯥꯝꯃꯦ ꯍꯥꯏꯌꯦ
ꯎꯝ ꯀꯃꯥꯏ ꯇꯧꯅꯤ ꯐꯧꯅ ꯅꯟꯗꯣꯔꯦꯅꯦꯍꯦ ꯅꯪꯕ
ꯑ
ꯐꯉ ꯅꯟꯗꯧꯔꯦ
ꯎꯝ ꯍꯗ
ꯑꯉꯟ ꯑꯉꯟ ꯐꯥꯎ ꯎꯨꯔꯕ꯭ꯔꯥ ꯍꯥꯏꯕ꯭ꯔꯣ ꯍꯧꯖꯤꯛ ꯄꯩꯁꯥ ꯄꯥꯏꯕꯤ ꯑꯣꯟꯊꯣꯔꯦꯑꯕ
ꯎꯝ ꯇ ꯄꯥꯏꯒꯦ ꯇꯧꯕꯅꯦ ꯁꯨꯡ ꯄꯥꯏ ꯄꯥꯏꯒꯦ ꯌꯥꯗꯜꯂꯦ ꯑꯗꯨ ꯍꯥꯏꯔꯒ ꯋꯥꯆꯦꯞꯁꯤꯁꯨ ꯑꯩꯈꯣꯏ ꯑꯦ ꯕꯤ ꯏꯟꯁꯇꯥꯗꯧ ꯪꯅ ꯇꯧꯔꯛꯑꯦꯅꯦ
ꯈꯔꯤꯗꯋꯦꯅ
ꯍꯥꯏꯗꯤ ꯌꯨꯖꯔ ꯅꯦꯝ ꯁꯤꯖꯤꯟꯅꯔꯦ ꯐꯣꯟ ꯅꯝꯕꯔ ꯌꯥꯎꯗ꯭ꯔꯁꯨ ꯌꯨꯖꯔ ꯅꯦꯝ ꯇꯧꯔꯒ ꯇꯧꯕꯤꯔꯛꯑꯦꯕꯕꯤ ꯏꯟꯁꯇꯥꯗ ꯊꯥꯔꯤꯁꯦ ꯁꯤ ꯁꯨꯃꯥꯏꯅ ꯃꯥꯒꯤ ꯑꯅꯧꯕ ꯀꯩꯅꯣ ꯂꯥꯛꯑꯦ ꯍꯥꯏꯕ
ꯎꯝ ꯍꯩꯒꯗ ꯃꯅ ꯁꯨꯝ ꯑ ꯂꯥꯛꯑꯀꯥꯟꯗ ꯑꯣꯟꯗꯣꯏ ꯅꯠꯇ꯭ꯔꯥ
ꯎꯝ ꯍꯧꯖꯤꯛ ꯀꯩꯅꯣꯗ ꯁꯦꯠꯇꯤꯡꯗ ꯆꯪꯉꯒꯅꯦ ꯑꯗꯨꯝ ꯌꯥꯎꯔꯝꯃꯅꯤ ꯌꯨꯖꯔ ꯅꯦꯝ ꯑꯅ ꯑꯃ ꯌꯥꯎꯔꯝꯃꯅꯦ ꯑꯗꯨꯗꯩꯗ ꯑꯩꯈꯣꯏꯅ ꯌꯨꯖꯔ ꯅꯦꯝꯗꯣ ꯍꯥꯞꯇꯣꯏꯅꯦꯕ
ꯎꯝ ꯑꯗꯒꯤ ꯐꯣꯇꯣꯒꯁꯦ ꯀꯕꯔ ꯐꯣꯇꯣ ꯑꯃꯒ ꯀꯩꯅꯣꯝꯒ ꯍꯥꯞꯄꯤꯗꯣ ꯈꯪꯕ꯭ꯔꯥ
ꯑ
ꯀꯕꯔ ꯐꯣꯇꯣ ꯑꯃꯒ ꯄ꯭ꯔꯣꯐꯥꯏꯜ ꯑꯃꯒ ꯑꯦ ꯕꯤꯗ ꯑꯅꯤ ꯍꯥꯞꯇ꯭ꯔꯥ ꯑꯗꯨꯃꯥꯏꯅ ꯑꯗꯨꯃꯥꯏꯅ ꯍꯥꯞꯄꯗꯣ ꯑꯩꯒꯤꯁꯨ ꯍꯥꯞꯄꯅꯤ ꯀꯨꯏꯔꯦ ꯑꯗꯨꯗꯤ ꯂꯥꯛꯄ
ꯍꯩ ꯌꯨꯖꯔ ꯅꯦꯝꯒꯤ ꯄ꯭ꯔꯣꯐꯥꯏꯜꯒꯤꯗꯨꯗꯤ ꯀꯨꯏꯔꯦꯕꯀꯣ ꯑꯩ ꯈꯪꯉꯦꯕ ꯑꯗꯨꯒ ꯌꯨꯖꯔ ꯅꯦꯝ ꯍꯥꯡꯕꯤꯁꯦ ꯁꯤꯁꯤꯗꯤ ꯀꯨꯏꯗ꯭ꯔꯤꯌꯦ ꯂꯥꯛꯄ
ꯎꯝ
ꯍꯥꯏꯕꯗꯤ ꯑꯗꯨ ꯄ꯭ꯔꯣꯐꯥꯏꯜꯒꯤꯗꯨꯗꯤ ꯈꯪꯉꯦꯕ ꯑꯩꯁꯨ ꯑꯗꯨꯗꯣ ꯍꯥꯏꯗꯤ ꯑꯩꯈꯣꯏꯒꯤ ꯋꯥꯆꯦꯞꯇ ꯋꯥꯆꯦꯞ ꯅꯝꯕꯔ ꯈꯛꯇꯪ ꯄꯥꯏꯅꯔꯒ ꯏꯁꯇꯦꯇꯁꯀꯧ ꯎꯅ ꯈꯅꯔꯤ ꯈꯣꯠꯂꯤ ꯇꯧꯔꯤꯁꯦ ꯃꯤꯉꯣꯟꯗ ꯑꯩꯈꯣꯏꯅ ꯃꯦꯁꯦꯁ ꯊꯥꯅꯒꯦ ꯍꯥꯏꯁꯦ ꯋꯥꯆꯦꯞ ꯅꯝꯕꯔ ꯂꯧꯅꯔꯤꯁꯦ ꯁꯤꯁꯦ ꯗꯔꯀꯥꯔ ꯑꯣꯏꯔꯛꯇꯕꯤ ꯑꯩꯈꯣꯏꯒꯤ ꯌꯨꯖꯔ ꯅꯦꯝꯗ ꯊꯤꯔꯒ ꯏꯟꯁꯇꯥꯗ ꯐꯣꯂꯣ ꯇꯧꯕꯤ ꯁꯤꯗ ꯀꯩꯅꯣ ꯊꯥꯕꯤꯗꯨꯣ ꯑꯗꯨꯃꯥꯏꯅ ꯑꯣꯏꯅ ꯂꯥꯛꯑꯦ ꯍꯥꯏꯕ ꯕꯤꯠ ꯂꯩꯇꯦ ꯀꯔꯤ ꯇꯜꯂꯦ ꯍꯥꯏꯗꯤ ꯏꯁꯥꯒꯤ ꯀꯩꯅꯣꯝꯇ ꯐꯪꯗ꯭ꯔꯦꯗꯅꯀꯣ
ꯔꯄꯤꯌꯥ ꯁꯤꯗꯣ
ꯆꯞ ꯃꯥꯟꯅꯔꯗꯤ ꯑꯃꯈꯛꯇꯪ ꯄꯥꯏꯔ ꯆꯞ ꯃꯥꯟꯅꯗ꯭ꯔꯣ
ꯃꯥꯅꯦ ꯋꯥ
ꯀꯔꯤꯁꯨꯨꯏ
ꯑꯩꯩꯅꯣ ꯑꯗꯨꯅꯦ ꯍꯥꯏꯁꯦ ꯃꯆꯞꯁꯤꯡꯗꯤ ꯈꯤꯇꯪ ꯄ꯭ꯔꯥꯏꯚꯦꯠ ꯑꯣꯏꯌꯦꯅ ꯈꯟꯖꯔꯒ ꯑꯗꯨꯝ ꯇꯧꯍꯜꯂꯛꯑꯕ
ꯍꯣꯏ
ꯕꯣꯣꯏꯒ꯭ꯔꯗ
ꯖꯅꯤꯦꯝꯒꯤ ꯊꯣꯛꯑꯕꯅꯦ ꯑꯗꯨ ꯑꯩꯒꯤꯕꯨꯗꯤ ꯍꯥꯡꯗꯣꯛꯑꯝꯃꯝꯅꯦ
ꯏꯤꯔꯉ ꯑꯩꯅ ꯇꯧꯔꯛꯄꯗꯤ ꯌꯦꯡꯉꯣ ꯅꯪꯉꯣꯟꯗ
ꯑꯩꯈꯣꯏ ꯃꯁꯦꯟ ꯎꯝ ꯑꯩꯈꯣꯏ ꯃꯁꯦꯟ ꯄꯪꯀꯥꯏꯗ ꯈꯥꯏꯅꯔꯒꯜꯂꯨ ꯑꯣꯏꯗ
ꯎꯝ ꯇꯂꯦ ꯑꯦꯕꯤ ꯄꯄꯥꯅꯤ ꯏꯅꯉ ꯀꯥꯟꯖꯔ
ꯑꯣ ꯄꯕꯤꯠꯂ ꯂꯩꯇꯦ ꯍꯧꯖꯤꯛꯀꯥꯟꯅ ꯑꯦꯝꯕꯤꯁꯦ ꯏꯟꯁꯇꯥꯅ ꯈꯔ ꯈꯔꯕꯨ ꯌꯦꯡꯉꯦ ꯎꯝ ꯗꯣꯗꯁꯗꯤꯅꯤꯠꯇ ꯐꯁ ꯐ ꯆꯕ
ꯏꯟꯁꯇꯥꯗ ꯑꯩꯅ ꯈ ꯌꯦꯡꯒꯦꯁꯤꯗꯤ ꯁꯨꯝ ꯑꯣꯐꯔ ꯄꯤꯔꯛꯄ
ꯑꯗ ꯏꯟꯁꯇꯥꯁꯦ ꯈꯪꯕ꯭ꯔꯥꯀꯣ ꯌꯥꯝ ꯅꯣꯛꯅꯤꯡꯕꯅꯦ ꯍꯥꯏꯕ ꯊꯝꯃꯣꯏ ꯀꯥꯔꯒꯅ ꯊꯝꯃꯣꯏ ꯀꯥꯕ ꯉꯥꯡꯛ ꯀꯟꯕ ꯂꯣꯏꯅ ꯍꯥꯏꯗꯤ ꯑꯩꯈꯣꯏꯒꯤ ꯊꯃꯣꯏ ꯃꯁꯛ ꯈꯪꯕꯗꯣꯨ ꯇꯧꯕꯗꯣ ꯁꯥꯅꯥ ꯁꯥꯅꯥ ꯋꯥꯏ ꯌꯥꯝ ꯊꯧꯕ
ꯑꯩ ꯄꯥꯛꯁꯨ ꯌꯦꯡꯗꯦ ꯏꯟꯁꯇꯥꯁꯦ
ꯎꯝ
ꯎꯝ
ꯑꯦ
ꯎꯝ
ꯎꯝ
ꯑꯗꯨꯒ ꯂꯛꯁꯃꯤꯗꯣꯉꯣ ꯆꯣꯡꯉꯤꯗꯣ ꯃꯥ ꯀꯨꯏꯔꯤ ꯀꯨꯏꯔꯦ ꯑꯗꯨꯒ ꯃꯌꯥꯡꯗ ꯍꯦꯛꯇ ꯌꯥꯝ ꯀꯪꯕꯅꯤ ꯑꯣꯏꯗꯦꯀꯣ ꯃꯁꯥꯒꯤ ꯑꯗꯨꯝ ꯗꯨꯞ ꯗꯨꯞ ꯂꯥꯎꯕ ꯑꯣꯏꯖꯕꯁꯨꯖꯥꯅꯦ
ꯑꯁ ꯃꯥꯁꯦ ꯍꯥꯟꯅ ꯀꯣꯔꯣꯅꯥ ꯃꯃꯥꯡꯗꯗꯤ ꯏꯄꯥ ꯄꯥꯔꯝꯕꯗꯣ ꯈꯪꯍꯧꯕ ꯅꯠꯇ꯭ꯔꯣ ꯑꯩꯈꯣꯏꯅ ꯂꯧꯕꯨꯛꯇ ꯂꯩꯕ ꯍꯧꯔꯛꯄ ꯀꯥꯟꯗꯗꯤ ꯑꯗ ꯃꯥꯅ ꯅꯣꯏꯈꯠꯈ꯭ꯔꯤꯁꯦ ꯀꯩꯅꯣꯗ ꯃꯥꯝꯇꯣꯟꯒ ꯁ꯭ꯀꯨꯜꯗ ꯅꯅꯥꯎꯅꯦ ꯊꯣꯏꯕꯤꯅꯦ ꯃꯣꯏ ꯑꯍꯨꯝ ꯂꯩꯕꯀꯥꯟꯗ ꯑꯃ ꯍꯥꯏꯗꯤ ꯆꯥꯕ ꯊꯛꯄꯁꯦ ꯀꯔꯥ ꯑꯃ ꯍꯦꯟꯒꯩ ꯇꯧꯈ꯭ꯔꯕꯅꯦꯕ ꯃꯣꯏ ꯑꯍꯨꯝꯁꯤꯅ ꯊꯥꯎꯗꯤꯜ ꯑꯃ ꯍꯞꯇꯥ ꯑꯃ ꯆꯠꯇꯦ ꯑꯗꯒꯤ ꯆꯤꯅꯤ ꯕꯦꯒ ꯑꯃꯅ ꯊꯥ ꯑꯃ ꯆꯦ ꯇꯦꯟ ꯇꯧꯕꯗꯣ ꯑꯗꯨꯗꯩꯁꯨ ꯑꯣꯏꯗꯣꯏꯅꯦ ꯃꯥꯅ ꯈꯪꯖ꯭ꯔꯥꯎ ꯂꯧꯥꯎꯈꯠꯈ꯭ꯔꯦ ꯑꯗꯨꯗꯩꯅꯦꯕ ꯃꯥꯅ ꯅꯣꯏꯈꯠꯈ꯭ꯔꯒ ꯍꯟꯗꯧ ꯌꯥꯗꯔꯤꯁꯦ ꯑꯐꯕ ꯆꯥꯕꯗꯤ ꯅꯠꯇꯕ
ꯎꯝ
ꯑꯗꯨꯗꯒꯤꯅꯤ ꯈꯟꯗꯧ ꯁꯨꯡꯌꯥ ꯌꯥꯈꯤꯗ꯭ꯔꯦꯗꯣ
ꯍꯥꯏꯕꯗꯤ ꯆꯣꯡꯕꯗꯤ ꯐꯅꯝ ꯆꯣꯡꯉꯦ ꯃꯌꯦꯡꯕꯨꯗꯤ ꯇꯥꯏꯔꯦꯕꯀꯣ ꯍꯥꯟꯅꯗꯤ ꯑꯗꯨꯃꯥꯏꯅ ꯇꯧꯗ꯭ꯔꯦꯗꯣꯏꯁꯨ ꯑꯩꯈꯣꯏꯒꯤ ꯇ ꯃꯌꯥꯝ ꯇꯥꯕꯗꯣ ꯑꯣꯏꯗꯦ ꯅꯠꯇ꯭ꯔꯥ ꯎꯝ